ꯍꯂꯣ
ꯑꯣ ꯍꯧꯖꯤꯛꯤꯒꯤ ꯃꯃꯥꯡꯗꯣ
ꯑꯥ
ꯑꯗꯨꯗꯁꯨ ꯉꯔꯥꯡꯒꯤ ꯇꯥꯏꯞꯇ ꯑꯃ ꯖꯤꯔꯣꯗ ꯆꯠꯈ꯭ꯔꯦ ꯄꯥꯏꯈꯠꯄ꯭ꯔꯁꯦ
ꯄꯥꯏꯈꯠꯇꯦ ꯑꯩꯉꯣꯟꯗꯗꯤ ꯂꯥꯛꯇꯦ ꯁꯤꯅ ꯑꯍꯥꯟꯕ ꯂꯥꯛꯏ
ꯎ ꯑꯅꯤꯁꯨ ꯑꯥ ꯖꯤꯦꯔꯣ ꯖꯦꯔꯣ ꯃꯤꯅꯤꯠꯇꯣ ꯖꯤꯦꯔꯣ ꯖꯤꯔꯣ ꯇꯧꯕ ꯑꯅꯤ ꯁꯨꯔꯦ ꯑꯩꯒꯤ ꯍꯧꯖꯤꯛ ꯍꯧꯖꯤꯛꯀꯤꯗꯨꯒ
ꯑꯣ ꯃꯦ
ꯃꯊꯟꯇ ꯑꯗꯨꯝ ꯁꯝꯃꯤꯠ ꯇꯧꯈ꯭ꯔꯦ ꯍꯥꯏꯕ ꯃꯦꯟꯐꯝ ꯊꯣꯛꯇꯕꯤꯗ ꯑꯗꯨꯝ ꯁꯝꯃꯤꯠ ꯇꯧꯈ꯭ꯔꯕ ꯃꯊꯟꯇ
ꯑꯣ ꯑꯩꯈꯣꯏꯁꯨ ꯑꯗꯨꯃꯥꯏꯅ ꯇꯧꯕ ꯌꯥꯎꯈꯤ ꯃꯤꯅꯤꯠ ꯐꯥꯗꯕꯤꯗꯀꯣ
ꯑꯣ ꯍꯧꯖꯤꯛꯀꯤꯗꯨꯣ ꯑꯝꯇ ꯄꯥꯏꯈꯠꯇꯕꯃꯤ ꯁꯦꯀꯦꯟꯐꯧ ꯋꯥꯗꯕꯤꯗ ꯖꯤꯔꯣ ꯖꯔꯣꯗꯅꯦ ꯃꯥ ꯁꯝꯃꯤꯠ ꯇꯧ
ꯑꯥ ꯑꯩꯉꯣꯟꯗꯅ ꯑꯃꯐꯥꯎ ꯊꯣꯛꯇꯕ ꯅꯪ ꯍꯧꯖꯤꯛ ꯇꯧꯔꯝꯃꯤꯁꯦ ꯁꯤ ꯁꯤꯅ ꯐꯥꯔꯁ ꯑꯣꯏ
ꯌꯥꯗ ꯀ ꯇꯥꯗ
ꯒ꯭ꯌꯥꯟ ꯇꯥꯗꯦ ꯃꯣꯏꯒꯤ ꯊꯕꯛꯁꯦ
ꯉꯗꯒꯤ ꯇꯧꯒꯦ ꯇꯧꯔꯝꯕꯅꯦ ꯑꯗꯨꯗꯒꯤ ꯑꯗꯨꯃꯥꯏꯅ ꯇꯧ ꯌꯥꯗꯕꯗꯒꯤꯩ ꯇꯣꯛꯈꯤꯕꯅꯦ
ꯄꯨꯡ ꯅꯤ ꯇꯨꯏꯁꯟ ꯍꯜꯂꯛꯑꯦ ꯑꯗꯨꯗꯨꯒ ꯁꯨꯝ ꯅꯨꯄꯥ ꯍꯣꯏꯒ ꯂꯩꯃꯤꯟꯅꯔꯝꯕꯅꯦ ꯅꯨꯄꯤꯁꯨꯄꯥꯁꯨ ꯐꯣꯟ ꯂꯥꯛꯑꯦ ꯆꯠꯈ꯭ꯔꯦ ꯑꯩ ꯑꯩ ꯏꯊꯟꯗ ꯂꯩꯍꯧꯔꯦ
ꯎꯝ
ꯑꯃꯨꯛ ꯑꯃꯨꯛ ꯄꯨꯡ ꯀꯩꯅꯣꯉ ꯊꯦꯡꯅ ꯊꯦꯡꯉꯅꯕ ꯑꯃ ꯑꯃꯨꯛ ꯅꯨꯡꯉꯥꯏꯌꯦꯕ ꯈꯪꯕ꯭ꯔꯥ ꯍꯥꯏ ꯋꯥꯩ ꯁꯅꯕꯗꯣ
ꯎꯝ
ꯑꯗꯨꯒ ꯈꯔ ꯃꯔꯛ ꯄꯨꯡ ꯇꯔꯦꯠ ꯅꯤꯄꯥꯜ ꯁ꯭ꯋꯥꯏꯒꯤ ꯃꯥꯄꯜ ꯁ꯭ꯋꯥꯏꯒꯤ ꯃꯇꯥꯡꯁꯦ ꯑꯃꯨ ꯇꯧꯋꯦ
ꯎꯝ ꯑꯗꯨꯗꯤ ꯍꯧꯖꯤꯛ ꯑꯅꯤ ꯑꯅꯤ ꯁꯨꯔꯦꯕ ꯑꯩꯒꯤꯗꯣ ꯉꯔꯥꯡꯒꯤꯗꯨ
ꯇꯧꯏ ꯑꯥ ꯑꯥ ꯅꯣꯏꯒꯤꯅ ꯑꯃꯨꯛ ꯀꯝꯃꯦꯕꯒꯤ ꯊꯣꯛꯇꯦꯅ ꯍꯥꯏꯌꯦ ꯏꯟꯗꯤꯔꯥꯒ ꯄꯣꯠꯁꯄꯥ ꯁꯥꯟꯅꯕꯗꯣ
ꯑꯣ ꯑꯍꯥꯟꯕ ꯃꯉꯥꯕꯨꯗꯤ
ꯑꯩꯒꯤꯗꯗ ꯑꯥ ꯑꯥ
ꯑꯗꯨꯒ ꯇꯔꯨꯛ ꯁꯨꯕꯗ ꯑꯩ ꯊꯣꯛꯇꯕ ꯑꯥ ꯊꯣꯛꯈꯤꯗ꯭ꯔꯦ
ꯑꯁ ꯑꯩꯈꯣꯏꯗꯤꯅꯦ ꯀꯩ ꯉꯥꯡꯕꯗꯣ ꯉꯉꯥꯡ ꯈꯈꯤꯗꯤ ꯀꯥꯏꯔꯣ ꯗꯦꯗꯨꯗ ꯑꯣꯏꯅ ꯈꯨꯠꯆꯤꯜꯂꯨꯔꯕ ꯑꯗꯨꯒ ꯑꯣꯞꯁꯟꯁꯦ ꯃꯌꯥꯝ ꯊꯣꯛꯂꯛꯑꯕ ꯑꯗꯨꯃꯥꯏꯅ ꯁꯣꯏꯕꯒ ꯐꯅꯌꯥꯝ ꯌꯥꯎꯈꯤ ꯏꯐꯨꯁꯄꯥ ꯃꯅꯥꯎꯄꯤꯒ ꯑꯩꯒ
ꯑꯩꯗꯤ ꯅꯍꯥꯟ ꯑꯩꯒꯤ ꯀꯩꯅꯣꯁꯨ ꯑꯦꯀꯥꯎꯟꯖ ꯍꯥꯞꯇꯕ ꯑꯗꯨꯗ ꯄꯨꯁꯄꯥꯅꯒ ꯁ ꯍꯥꯏꯔꯒ ꯑꯩꯕꯩ ꯁꯥꯇ꯭ꯔ ꯄꯨꯔꯥ ꯍꯥꯏꯅ
ꯍꯥꯥ
ꯑꯩꯅ ꯑꯦꯀꯥꯎꯟꯗꯣ ꯍꯥꯞꯇ꯭ꯔꯕꯅꯤꯅ ꯑꯩꯅ ꯆꯪꯪꯂꯛꯇꯦ ꯁꯤꯅ ꯑꯩꯅ ꯍꯥꯏꯁꯁꯤ
ꯑꯥ ꯑꯣ ꯅꯍꯥꯟꯃꯨꯛꯀꯤꯁꯨ ꯍꯥꯞꯇꯕ꯭ꯔꯣ ꯍꯟꯗꯛ ꯍꯥꯟꯕ꯭ꯔꯣ
ꯅꯍꯥ ꯑꯃꯨꯛ ꯑꯩꯗꯤ ꯇꯧꯗ꯭ꯔꯦꯕ ꯇꯣꯛꯈ꯭ꯔꯦꯕ ꯑꯩꯗꯤ ꯌꯥꯎꯗꯕꯤ ꯇꯣꯛꯈ꯭ꯔꯦꯕ
ꯑꯥ ꯑꯗꯨꯗꯤ ꯃꯦꯟꯁꯤꯜꯂꯣ ꯑꯦꯀꯥꯎꯟ ꯎꯝ꯫
ꯑꯥ ꯍꯧꯖꯤꯛ ꯃꯦꯟꯖꯜꯂꯦ ꯑꯗꯣ ꯃꯣꯏ ꯍꯧꯖꯤꯛ ꯅꯨꯄꯥ ꯑꯅꯤ ꯊꯥꯕꯤꯗꯣ ꯊꯥꯔꯛꯑꯦ꯫
ꯑꯣ ꯑꯣ ꯑꯣ ꯑꯗꯨꯗꯤ ꯅꯪ ꯍꯥꯄꯛꯑꯅꯤ ꯎꯝ꯫
ꯑ꯫ ꯃꯣꯏ ꯄ꯭ꯔꯣꯁꯦꯁꯤꯡ ꯇꯧꯔꯒ ꯊꯝꯅꯦ ꯍꯋꯦ ꯐꯔꯦ ꯌꯚ꯫
ꯑꯗ ꯍꯟꯗꯛ ꯑꯃ ꯆꯦ ꯔꯕꯤꯅꯥꯅ ꯑꯦꯗ ꯇꯧꯔꯛꯄꯗꯣ
ꯑꯥ ꯑꯥ꯫
ꯑꯗꯨꯁꯨ ꯌꯥꯎꯁꯤꯟꯁꯦ ꯃꯥ ꯍꯥꯏ ꯐꯣꯟ ꯇꯧꯔꯛꯄ꯭ꯔꯥ ꯅꯣꯏꯗ꯫
ꯑꯥ ꯇꯧꯔꯛꯑꯃꯦ ꯅꯍꯥꯟ ꯑꯩꯅ ꯍꯥꯞꯄꯤꯌꯣ ꯁꯤꯂꯥꯛꯇ ꯐꯣꯟ ꯇꯧꯔꯛꯑꯦ ꯍꯥꯏꯈꯤꯕꯅꯦꯕ꯫ ꯑꯁ ꯑꯗꯨꯗ ꯍꯥꯞꯄꯤꯔꯛꯑꯣꯅ ꯍꯥꯏ ꯍꯥꯏꯗ꯭ꯔꯤꯉꯩꯗ ꯍꯥꯞ ꯂꯩꯔꯝꯃꯦ ꯑꯩꯅ ꯑꯃꯨꯛ ꯀꯣꯜ ꯇꯧ ꯑꯩꯅ ꯃꯥꯅ ꯑꯃꯨꯛ ꯄꯥꯏꯗ ꯃꯥꯅ ꯑꯃꯨꯛ ꯇꯧꯕ ꯑꯩꯅ ꯄꯥꯏꯗ ꯇꯧꯔꯤꯉꯩꯗ ꯃꯦꯁꯦꯁ ꯑꯣꯏꯅ
ꯑꯥ꯫ ꯆꯠꯂꯒ ꯇꯧꯕꯗꯨꯗꯤ ꯐꯔꯛ ꯇꯥꯅꯤ ꯑꯗꯣ ꯍꯔꯥꯎꯔꯦ ꯑꯣꯟꯂꯥꯏꯟꯗ ꯑꯗꯨꯝ ꯇꯧꯅꯤ ꯍꯥꯏꯔꯛꯄꯗꯨꯗ꯫
ꯑꯣ ꯑꯩꯗꯤ ꯌꯦꯡꯉꯝꯗꯦꯅꯤ ꯑꯣꯟꯂꯥꯏꯟꯗ ꯇꯧꯅꯤ ꯍꯥꯏꯔꯕꯣ꯫
ꯑꯥ ꯉꯔꯥꯡ ꯐꯣꯟ ꯋꯥꯔꯤ ꯁꯥꯟꯅꯕ ꯅꯍꯥꯟ ꯃꯥꯅ ꯇꯧꯔꯛꯑꯝꯕꯗꯨꯗ꯫ ꯑꯗꯨꯗꯤ ꯍꯥꯏꯗꯤ ꯆꯠꯂꯒ ꯄꯨꯡ ꯇꯔꯥꯃꯥꯊꯣꯏꯗꯒꯤꯅ ꯄꯨꯡ ꯃꯔꯤ ꯐꯥꯎ ꯍꯥꯏꯌꯦꯕꯀꯣ꯫ ꯑꯗꯨꯗꯤ ꯁꯪꯅꯗꯕ ꯃꯇꯝ ꯐꯔꯛ ꯇꯥꯕ ꯌꯥꯎꯔꯛꯄꯗꯗꯤ ꯕꯦꯔꯥ ꯀꯥꯏꯗꯅ ꯁꯤꯅ ꯑꯩꯈꯣꯏ ꯑꯗꯨꯝ ꯁꯨꯃꯥꯏꯅ ꯁꯪꯕ ꯀꯥꯟꯗ ꯋꯥꯔꯤ ꯁꯥꯟꯅꯕ ꯈꯣꯠꯄ ꯇꯧꯕꯅꯤ ꯅꯨꯡꯉꯥꯏꯇ꯭ꯔꯥ ꯑꯗꯨꯗꯒꯤ ꯎꯝ ꯑꯗꯨꯗꯤ ꯐꯔꯛ ꯇꯥꯗꯧ ꯃꯥꯜꯂꯦ ꯑꯩꯈꯣꯏꯗꯤ ꯑꯦꯛꯖꯥꯝꯁꯨ ꯂꯥꯛꯑꯕꯅꯤꯅ꯫ ꯑꯃꯨꯛ ꯐꯠ ꯂꯥꯎꯅ ꯅꯣꯏ ꯃꯇꯝꯗꯣ ꯂꯦꯞꯁꯤꯜꯂꯛꯑꯗꯤꯗꯅ ꯍꯥꯏ ꯑꯗ ꯃꯣꯏꯅ ꯃꯣꯏꯒꯤ ꯀꯅꯥꯅꯣ ꯄꯨꯅꯥ ꯍꯥꯏ ꯅꯨꯄꯥ ꯑꯃ ꯑꯗꯨ ꯋꯥꯔꯤ ꯁꯥꯟꯅꯍꯜꯂꫭ ꯑꯗꯨ ꯑꯗꯒꯤ ꯃꯣꯏꯅ ꯑꯗꯨ ꯋꯥꯏꯕ ꯈꯣꯠꯄꯗꯨꯁꯨ ꯄꯩꯁꯥ ꯅꯨꯡꯁꯥ ꯑꯗꯨ ꯑꯗꯥ ꯐꯔꯦ ꯐꯔꯦ ꯑꯗꯨꯗꯤ꯫ ꯄꯟꯗꯦ ꯅꯨꯃꯤꯠꯇ
ꯇꯧꯅꯤ ꯄꯨꯡ ꯃꯔꯤ
ꯎꯝ꯫ ꯃꯔꯛ ꯃꯔꯛꯇ ꯇꯠ ꯇꯠꯄ ꯌꯥꯎꯋꯦ꯫
ꯅꯦꯋꯥꯛ ꯅꯨꯡꯉꯥꯏꯇꯕꯩꯔꯥ ꯈꯪꯗꯦ꯫
ꯇ ꯇ ꯃꯇꯠ ꯃꯇꯠ
ꯑꯩꯒꯤꯅꯔ ꯃꯇꯠ ꯃꯇꯠ ꯈꯔ ꯇꯠꯂꯦꯗꯥꯥꯏꯅ꯫
ꯍꯜꯂꯣ꯫ ꯑꯦꯅꯥꯂꯤꯁ꯫ ꯀꯩꯅꯣ ꯑꯝꯇ ꯇꯥꯗꯅꯁꯤꯕ ꯅꯦꯠꯋꯥꯛꯇꯤ ꯐꯨꯜ ꯐꯪꯉꯤ꯫ ꯍꯜꯂꯣ꯫